ꯍꯂꯣ ꯍꯂꯣ ꯑꯩ ꯇꯨꯝꯗ꯭ꯔꯤꯗ ꯍꯖꯤꯛ ꯐꯃꯨꯡꯗ ꯂꯑꯣꯡ ꯁꯦꯝꯕ ꯂꯣꯏꯔ ꯍꯦꯛꯇ ꯍꯤꯞꯇꯕꯗ ꯉꯥꯏꯔꯤꯗ
ꯑ ꯑꯩꯈꯣꯏꯗꯤ ꯃꯩ ꯃꯨꯠꯈ꯭ꯔꯦ
ꯑꯣ ꯑꯩꯈꯣꯏꯁꯨ ꯉꯁꯥꯏ ꯃꯨꯠꯂꯤ ꯑꯗꯣ ꯍꯧꯖꯤꯛꯇꯤ ꯑꯃꯨꯛꯀ ꯂꯥꯛꯑꯦ
ꯀꯩꯅꯣ ꯈꯟꯗꯦ ꯐꯔꯛꯇ ꯃꯩ ꯃꯨꯜꯂꯦꯕ ꯒ꯭ꯌꯥꯟ ꯃꯦꯟ ꯇꯥꯗꯦ
ꯎꯜꯂꯁꯨ ꯑꯃꯨꯛꯀ ꯂꯥꯛꯄꯗꯨ ꯐꯔꯝꯅꯤ ꯆꯤꯡꯗꯗꯤ ꯃꯔꯛ ꯃꯨꯠꯂꯗꯤ ꯍꯞꯇꯥ ꯑꯃ ꯑꯅꯤ ꯃꯨꯠꯄꯗꯨ ꯁꯨꯔꯛꯄꯨꯗꯤ
ꯉꯁꯥꯏ ꯅꯪꯅ ꯀꯩꯅꯣ ꯇꯧꯕꯗꯨ ꯐꯣꯟꯗꯣ ꯃꯨꯠꯈ꯭ꯔꯕꯀꯣ
ꯑ ꯐꯣꯟ ꯃꯦꯞꯄꯗꯣ ꯃꯥꯒꯤ ꯇꯥꯏꯃꯤꯡ ꯀꯩꯅꯣ ꯇꯧꯕꯩꯅꯦ
ꯎꯝ ꯅꯠꯇꯕ ꯉꯁꯥꯏ ꯋꯥꯆꯦꯞꯇ ꯅꯪꯅ ꯐꯣꯟ ꯇꯧꯔꯛꯄꯗꯣ
ꯑꯥ
ꯐꯣꯟ ꯇꯧꯔꯛꯄꯗꯨꯗ ꯑꯗꯨ ꯑꯩꯅꯁꯨ ꯑꯃꯨꯛꯀ ꯃꯤꯅꯤꯃꯥꯏꯁ ꯇꯧꯕꯗꯨꯗꯀꯣ ꯎꯝ ꯀꯩꯅꯣ ꯇꯧꯕꯗ ꯑꯗꯨꯝ ꯃꯨꯠꯈ꯭ꯔꯕ ꯅꯪꯅ ꯉꯁꯥꯏ ꯗꯤꯇꯦꯜꯁꯤ ꯌꯥꯝ ꯍꯥꯏꯔꯝꯃꯦ ꯑꯗꯨ ꯍꯥꯏꯕꯤꯕ ꯂꯣꯏꯗ꯭ꯔꯤꯉꯩꯗꯩꯩ ꯊꯥꯒꯠꯈꯤꯕꯗꯨ ꯑꯗꯨꯃꯥꯏꯅ ꯇꯧꯈꯤꯕ ꯍꯥꯏ ꯇꯥꯔꯦ
ꯕꯣꯜ ꯌꯦꯡꯗꯣꯏꯔꯣ
ꯉꯁꯤꯁꯦ ꯕꯣꯜ ꯌꯦꯡꯁꯤꯅꯦ ꯈꯟ ꯂꯩꯏꯅꯦ ꯐ꯭ꯔꯥꯟꯁꯀ ꯀꯩꯅꯣꯒ ꯍꯥ ꯍꯂꯥꯟꯒ ꯊꯣꯛꯄꯅꯤꯅꯀꯣ ꯕꯥꯄꯦꯒ ꯍꯂꯥꯟꯒꯤꯁꯤ ꯌꯦꯡꯅꯤꯡꯕꯥ ꯍꯥꯏꯇꯔꯦ ꯅꯣꯏꯗꯤ ꯀꯩ ꯏꯟꯁꯥꯡ ꯆꯥꯔꯒꯦ
ꯑꯍꯣꯏ ꯉꯁꯤ ꯈꯪꯗꯦ ꯀꯔꯤ ꯏꯟꯁꯥꯡ ꯊꯣꯡꯕ꯭ꯔꯥ ꯑꯥ ꯃꯣꯏ ꯃꯣꯃꯣ ꯁꯦꯝꯃꯥ ꯆꯥꯕꯒꯤ ꯑꯩꯖꯨ ꯃꯣꯃꯣꯁꯨ ꯆꯥꯗꯦ ꯃꯣꯃꯣꯁꯦꯃ
ꯃꯁꯦꯃ ꯆꯥꯕꯒꯤ ꯆꯥꯛ ꯊꯣꯡꯉꯔꯣꯏ ꯍꯥꯏꯕ꯭ꯔ ꯑꯃ ꯍꯥꯏ ꯉꯃꯣꯏꯌꯨ ꯌꯥꯝꯁ
ꯁꯦꯝꯈꯤꯕꯥꯅꯦꯕ ꯅꯨꯡꯊꯤꯟꯗꯒꯤ
ꯎꯝ ꯎꯝ
ꯑꯗꯨꯒꯤ ꯉꯁꯥꯏ ꯃꯦꯗꯥꯝꯅ ꯀꯧꯔꯛꯄꯅꯦꯕ ꯆꯥꯕ ꯂꯥꯎ ꯍꯥꯏꯅ ꯑꯩꯅ ꯁꯣꯝꯗ ꯑꯉꯥꯡꯁꯤꯡ ꯇꯧꯗꯕꯒ ꯑꯗꯨꯒꯤ ꯆꯥꯅꯤꯡꯗꯦꯅ ꯍꯥꯏꯕ
ꯑꯩꯈꯣꯏꯒꯤ ꯖꯣꯔꯁ ꯆꯣꯊꯤꯗꯣ ꯅꯣꯏ ꯈꯪꯅꯝꯗꯧ ꯃꯥꯜꯂꯦꯕꯣ
ꯈꯪꯉꯝꯗꯧ ꯃꯥꯜꯂꯦ
ꯖꯣꯔꯖ ꯆꯣꯊꯤ
ꯑꯩꯅ ꯈꯪꯕꯖꯦ ꯍꯥꯏꯔꯣ ꯑꯩꯅ ꯈꯪꯕ ꯖꯣꯔꯁꯁꯦ ꯇꯝꯄꯥꯛꯈꯨꯟꯗꯒꯤꯅꯦꯕꯀꯣ ꯃꯥ ꯃꯩꯇꯩ ꯅꯨꯄꯤ ꯂꯧꯋꯦꯕ
ꯑꯣ ꯑꯩ ꯐꯣꯇꯣ ꯊꯥꯔꯛꯀꯦꯀꯣ
ꯅꯣꯏ ꯏꯃꯨꯡꯈꯣꯢꯗꯤ ꯇꯨꯝꯈ꯭ꯔꯕꯣ
ꯎꯝ ꯃꯣꯏꯗꯤ ꯇꯨꯝꯈ꯭ꯔꯦꯗ
ꯎꯝ ꯅꯪꯁꯦ ꯅꯥꯗ꯭ꯔꯗꯤ ꯅꯨꯡꯉꯥꯏꯅꯤꯍꯦ
ꯍꯥꯥ ꯃꯩ ꯂꯥꯛꯑꯗꯤ ꯅꯨꯡꯉꯥꯏꯒꯅꯤ ꯃꯩ ꯂꯥꯛꯇ꯭ꯔꯕꯅꯤꯅꯥ ꯁꯥꯔꯦꯕ ꯁꯤꯗꯅꯦ ꯇꯜꯂꯤꯖꯦ ꯅꯣꯡ ꯆꯨꯔꯁꯨ ꯃꯩ ꯃꯩꯗꯤ ꯑꯝꯇꯪꯗꯤ ꯂꯥꯛꯄꯤꯌꯣꯕ
ꯎꯝ
ꯂꯥꯛꯇꯕꯖꯤꯗꯅꯦꯕ ꯑꯩ ꯇꯟ ꯍꯌꯦꯡꯗꯤ ꯁꯦꯇꯔꯗꯦꯅꯦ ꯅꯣꯏ ꯍꯥꯐ ꯍꯣꯂꯤꯗꯦꯒꯨꯝꯕꯗꯤ ꯂꯩꯔꯝꯒꯅꯤꯅ ꯑꯈꯣꯏꯗꯣ ꯍꯣꯂꯤꯗꯦ ꯈꯪ ꯈꯪꯗꯦꯗ
ꯁꯟꯗꯦꯕꯨꯗꯤ ꯑꯪ ꯁꯟꯗꯦꯗꯤ ꯅꯣ ꯀ꯭ꯂꯥꯁ ꯃꯣꯔꯅꯤꯡꯗ ꯑꯗꯨꯝ ꯑꯣꯖꯥꯁꯤꯡꯅ ꯇꯦꯁ ꯇꯧꯒꯗꯧꯕꯁꯤꯡꯅ ꯇꯧꯔꯅꯤ ꯑꯗꯨꯒ ꯗꯤꯁꯀꯃꯤꯁꯟꯗꯨꯗꯤ ꯀꯩꯅꯣꯇ ꯄꯦꯔꯦꯟꯁ ꯃꯤꯠ ꯇꯥꯏ
ꯑꯣ
ꯑꯗꯨꯗꯤ ꯄꯨꯡ ꯕꯥꯔꯣ ꯄꯨꯡ ꯑꯃꯗꯒꯤ ꯑꯁ ꯀꯩꯅꯣꯁꯤꯡ ꯂꯥꯛꯄ ꯍꯧꯔꯅꯤ
ꯑꯗꯨꯒ ꯐꯟꯕꯁꯨ ꯍꯟꯕꯒꯤ ꯄꯨꯡ ꯃꯉꯥ ꯂꯩꯕꯁꯨ ꯌꯥꯎꯏ ꯎꯝ ꯎꯝ
ꯎꯝ ꯎꯝ ꯁꯣꯔꯤ ꯁꯣꯔꯤ ꯁꯣꯏ ꯁꯣꯏ ꯁꯣꯏ ꯁꯣꯏ ꯁꯣꯏ ꯁꯣꯏ ꯎꯝ ꯃꯣꯏꯒꯤꯖꯤꯗꯤ ꯑꯁ ꯇꯥꯏꯃꯤꯡꯁꯨ ꯑꯗꯨꯝ ꯂꯩꯕꯅꯤꯅꯀꯣ
ꯎꯝ
ꯎꯝ ꯒ꯭ꯌꯥꯟ ꯇꯥꯗ꯭ꯔꯦ ꯇꯧꯔꯤꯖꯦ ꯅꯣꯏꯒꯤꯗꯤ ꯅꯍꯥꯟꯗꯣ ꯁꯩꯅꯤꯛꯀꯤ ꯃꯣꯏꯒꯤ ꯄꯥꯡ ꯄꯥꯡꯒꯩ ꯂꯩꯕꯗꯣ
ꯑꯥ
ꯄꯥꯡꯒꯩ ꯂꯩ ꯄꯥꯡꯒꯩꯔꯣꯝꯗ ꯂꯩꯕꯗꯨꯗ ꯁꯥꯏꯅꯤꯛꯒꯤꯗꯣ ꯑꯈꯣꯏꯒꯤ ꯍꯖꯣꯔ ꯈꯣꯏꯒ ꯆꯠꯃꯤꯟꯅꯕ ꯃꯣꯏꯒꯤꯗꯨ ꯑꯉꯥꯡꯖꯨ ꯃꯥꯖꯨ ꯌꯥꯝ ꯁ꯭ꯃꯥꯔꯠ ꯑꯣꯏ ꯍꯥꯏꯕ ꯇꯥꯔꯦꯗ ꯃꯣꯏꯖꯨ ꯑꯗꯨꯝ ꯑꯩꯅ ꯁꯨꯝ ꯌꯦꯡꯕꯀꯥꯟꯗ ꯑꯁ ꯁꯥꯏꯅꯤꯀꯥ ꯖꯦꯟꯕꯤꯒꯤ ꯑꯉꯥꯡꯁꯤꯡꯗꯤ ꯍꯥꯏꯕ ꯑꯃ ꯂꯩꯗꯅꯀꯣ ꯑꯁ ꯌꯥꯝꯅꯗꯤ ꯃꯣꯏꯒꯤꯗꯤ ꯄꯦꯔꯦꯟꯇꯤꯡꯗꯤ ꯌꯥꯝꯅꯗꯤ ꯐꯗꯤ ꯐꯔꯝꯒꯅꯤ ꯍꯥꯏꯅ ꯑꯗꯨꯝ ꯈꯜꯂꯦꯕ
ꯎꯝ
ꯍꯥꯏꯕꯗꯤ ꯑꯩꯒꯤ ꯀꯖꯤꯟ ꯀꯖꯤꯟꯖꯨ ꯖꯦꯟꯚꯤꯗꯒꯤ ꯑꯗꯨꯃꯥꯏꯅ ꯀꯥꯔꯛꯄꯅꯦꯕ
ꯑꯣ
ꯑꯗꯨꯒ ꯑꯩꯒꯤ ꯏꯕꯥꯏꯁꯨ ꯍꯥꯏꯕ ꯇꯥꯔꯦꯗ
ꯑꯗꯨꯃꯥꯏꯅ ꯐꯦꯃꯤꯂꯤꯒꯤ ꯑꯗꯨꯝ ꯂꯥꯏꯟ ꯂꯩꯕꯗꯣ ꯖꯤꯟꯚꯤꯒ ꯀꯩꯅꯣꯒꯁꯤꯗꯤ ꯑꯁ ꯌꯥꯝꯗꯤ ꯐꯗꯤ ꯐꯥ ꯐꯕ ꯃꯥꯜꯂꯦꯅ ꯈꯟꯕ ꯍꯥꯏꯕ ꯇꯥꯔꯦ ꯉꯁꯥꯏꯒꯤ ꯑꯩꯅ ꯀꯩꯅꯣ ꯇꯧꯕꯗꯣ ꯋꯥꯆꯦꯞꯛꯇ ꯑꯩ ꯏꯟꯐꯣꯔꯃꯦꯁꯟꯗꯤ ꯄꯤꯕꯤꯗꯤ ꯄꯤꯕꯤꯈꯤꯕꯅꯤ ꯈꯪꯉꯦ ꯑꯁꯤ ꯑꯁ ꯐꯖꯅ ꯈꯪꯕ꯭ꯔꯣ
ꯈꯪꯉꯦ
ꯑꯦꯁ ꯃꯥꯥꯏ ꯅꯝꯕꯔ ꯑꯩꯉꯣꯟ ꯂꯩꯌꯦ
ꯀꯩꯅꯣ ꯃꯩꯇꯩ ꯅꯨꯄꯤ ꯂꯧꯕꯅꯦ
ꯑꯩꯈꯣꯏ
ꯑꯈꯣꯏꯅ ꯏꯇꯩ ꯊꯣꯛꯄꯅꯦꯕ
ꯑꯣ ꯑꯣ
ꯏꯠꯇꯩ ꯍꯥꯏꯒꯗꯕ ꯆꯨꯃꯤꯅꯦ ꯏꯠꯇꯩꯩ ꯊꯣꯛꯏ
ꯑꯣ ꯅꯪꯒꯤ ꯅꯨꯄꯥꯒꯤ ꯃꯌꯥꯝꯕ ꯅꯠꯇꯦ ꯃꯅꯥꯎꯅꯨꯄꯥ ꯃꯣꯏꯅ ꯃꯣꯏꯒꯤ ꯁꯥꯒꯩꯁꯤꯅꯥ ꯑꯦꯝ ꯀꯦ ꯅꯦꯕꯀꯣ ꯑꯗꯨꯒꯤ ꯑꯈꯣꯏꯅ ꯋꯥꯏꯅꯕ ꯋꯥꯏ ꯑꯩꯈꯣꯏꯒꯤ ꯂꯣꯟꯗꯅ ꯎꯕꯥ ꯀꯧꯕ ꯀꯥꯟꯗ ꯑꯁ ꯈꯪ
ꯃꯩꯇꯩꯂꯣꯟꯗ ꯍꯟꯗꯣꯛꯂꯛꯄ ꯃꯇꯝꯗꯗꯤ ꯑꯗꯨꯃꯥꯏꯅ ꯊꯣꯛꯄ ꯍꯥꯏꯕ ꯇꯥꯔꯦ
ꯑꯣ ꯑꯣ
ꯑꯈꯣꯏꯒꯤ ꯑꯈꯣꯏꯒꯤ ꯂꯣꯟꯗ ꯍꯥꯏꯕ ꯀꯥꯟꯗꯗꯤ ꯑꯃꯨꯛ ꯎꯜꯇꯥ ꯑꯣꯏꯕ ꯍꯥꯏꯕ ꯇꯥꯔꯦꯀꯣ ꯑꯗꯨꯒꯥ ꯑꯃꯩꯇꯩꯂꯣꯟꯗ ꯇ꯭ꯔꯥꯟꯁꯂꯦꯠ ꯇꯧꯕ ꯀꯥꯟꯗꯗꯤ ꯑꯗꯨꯃꯥꯏꯅ ꯊꯣꯛꯄ ꯈꯪꯗꯦ
ꯎꯝ
ꯃꯩꯇꯩ ꯅꯨꯄꯤ ꯂꯧꯕꯅꯦ
ꯍꯣꯏ ꯃꯥꯗꯤ ꯅꯨꯄꯤ ꯊꯤꯑꯦ ꯑꯗꯨꯃꯥꯏꯅ ꯇꯧ ꯂꯩꯔꯦ
ꯃꯩꯇꯩ ꯅꯨꯄꯤ ꯂꯧ
ꯑꯁ ꯑꯩꯈꯣꯏ ꯂꯩꯃꯤꯟꯅ ꯃꯇꯝꯗꯀꯣ
ꯎꯝ
ꯃꯣꯔꯦꯁꯨ ꯂꯩ ꯃꯣꯔꯦ ꯂꯩ ꯂꯩꯁꯨ ꯂꯩ ꯑꯗꯨꯒ ꯇꯦꯡꯅꯥꯎꯄꯥꯜꯁꯨ ꯂꯩꯌꯦ ꯑꯩꯈꯣꯏ ꯂꯩꯕ ꯃꯇꯝꯗꯣ꯫
ꯎꯝ
ꯍꯥꯏꯗꯤ ꯊꯧꯕꯥꯜꯗꯔ ꯀꯛꯆꯤꯡꯗꯔ ꯃꯣꯏꯒꯤ ꯁꯤ ꯗꯤ ꯑꯣ ꯑꯣꯏꯅ ꯇꯥꯕꯅꯦꯕ
ꯑꯣ
ꯑꯩꯅ ꯃꯇꯝꯗꯨꯗ ꯑꯩꯅ ꯋꯦꯁꯀꯤ ꯁꯤ ꯗꯤ ꯑꯣ ꯑꯣꯏꯅ ꯇꯥꯕ꯫
ꯎꯝ
ꯑꯗꯨꯗ ꯆꯤꯡꯗꯤ ꯂꯥꯛꯄꯅꯤꯅꯥ ꯑꯩꯈꯣꯏ ꯑꯗꯨꯝ ꯄꯨ ꯄꯨꯟꯃꯤꯟꯅꯩꯅꯥ
ꯎꯝ
ꯑꯗꯨ ꯃꯇꯝꯗ ꯐꯖꯅ ꯑꯗꯨꯝ ꯄꯨꯟꯃꯤꯟꯅꯕꯅꯦꯕ꯫ ꯎꯝ ꯖꯣꯔꯠꯁꯅꯦ ꯃꯥꯏ ꯃꯤꯡꯗꯣ ꯖꯣꯔ ꯖꯣꯔ ꯆꯣꯊꯤꯀꯣ ꯅꯣꯏ ꯏꯃꯨꯡ ꯊꯣꯛꯃꯤꯟꯅꯔꯗꯤ ꯌꯥꯝ ꯐꯩꯅꯦ ꯀꯩꯅꯣꯗꯨꯗꯤ ꯑꯩꯈꯣꯏ ꯏꯃꯨꯡ ꯊꯣꯛ ꯇꯦ ꯑꯣ ꯑꯣ
ꯃꯥꯅ ꯑꯇꯣꯞꯄ ꯁꯥꯒꯩꯅꯦ꯫
ꯑꯣ ꯑꯣ ꯑꯣ ꯈꯪꯗꯤ ꯈꯡ ꯅꯣꯏ ꯈꯪꯗꯤ ꯈꯪꯉꯦ ꯎꯝ ꯅꯣꯏ ꯈꯡꯅꯔꯗꯤ ꯐꯔꯦ꯫ ꯃꯥ ꯍꯧꯖꯤꯛꯇꯤ ꯀꯗꯥꯏ ꯂꯩꯕ꯭ꯔꯥꯗꯤ ꯈꯪꯗꯦ ꯃꯥ ꯃꯥꯗꯤ ꯁꯦꯡꯅ ꯍꯥꯏꯔꯗꯤ ꯃꯥꯗꯤ ꯒ꯭ꯔꯤꯟꯅꯦꯕ
ꯎꯝ
ꯑꯦꯝ ꯑꯥꯔ ꯑꯥꯏ ꯕꯤꯅꯦꯕ ꯎꯝ ꯑꯦꯇꯦꯁꯃꯦꯟꯠ ꯂꯥꯛꯄꯗꯨꯗ
ꯃꯩ ꯂꯥꯛꯑꯦ
ꯍꯨꯝ ꯈꯪꯗ꯭꯭ꯔꯦꯗꯥ ꯃꯥꯁꯦ ꯎꯅꯔꯗꯤ ꯑꯩ ꯍꯜꯂꯣ ꯍꯥꯏꯕꯤꯔꯝꯃꯦꯅ ꯍꯥꯏ ꯍꯥꯏꯕꯤꯔꯝꯃꯣ ꯍꯣꯏ ꯍꯣꯏ ꯍꯣꯏ ꯍꯥꯏꯕꯤꯒꯦ ꯍꯥꯏꯕꯤꯒꯦ꯫ ꯎꯝ
ꯃꯩꯁꯨ ꯂꯥꯛꯇ꯭ꯔꯦ
ꯂꯥꯛꯇ꯭ꯔꯣ ꯂꯥꯛꯇꯔꯤꯕ꯭ꯔꯣ ꯍꯧꯖꯤꯛꯐꯥꯎ ꯑꯁ ꯂꯥꯛꯇꯦ ꯍꯧꯖꯤꯛ ꯑꯣ ꯂꯥꯛꯈ꯭ꯔꯕ꯭ꯔꯥ ꯎꯝ ꯎꯝ ꯎꯝ ꯃꯩ ꯂꯥꯛ ꯂꯥꯛꯇꯕꯗ ꯑꯁ ꯃꯩ ꯂꯥꯛꯄ ꯉꯥꯏꯕꯁꯨ ꯌꯥꯝ ꯋꯥꯕꯅꯦꯕꯀꯣ꯫ ꯅꯣꯏ ꯈꯨꯟ ꯑꯣꯏꯕ꯭ꯔꯣ ꯖꯣꯔꯁꯇꯣ
ꯑ
ꯑꯣ ꯑꯣ ꯑꯣ ꯎꯝ ꯅꯍꯥꯟꯗꯗꯤ ꯈꯣꯟ ꯏꯕꯥꯅꯤ ꯄꯥꯎ ꯐꯥꯎꯅꯩ ꯑꯗꯥꯏ ꯇꯝꯗꯗꯤ ꯑꯗꯨꯝ ꯃꯥ ꯗ꯭ꯌꯨꯇꯤꯁꯨ ꯑꯗꯨꯝ ꯂꯩ ꯍꯥꯏꯕ ꯃꯇꯝꯗꯨꯗꯒꯤꯗꯤ ꯑꯗꯨꯝ ꯑꯩꯗꯨ ꯇꯧꯗ ꯋꯥꯅꯤ
ꯕꫭꯜ ꯉꯥꯏꯗꯣꯏꯔꫭ
ꯕꯣꯜꯁꯦ ꯉꯁꯤꯗꯤ ꯉꯥꯏꯔꯒꯦ ꯉꯁꯤꯗꯤ ꯁꯨꯇꯤ ꯑꯣꯏꯕꯅꯤꯅꯀꯣ꯫
ꯎꯝ
ꯉꯁꯤꯃꯛꯇꯤ ꯉꯥꯏꯔꯒꯦ
ꯌꯥꯅꯤꯉꯥꯏ ꯅꯪꯗꯤ ꯇꯨꯝꯈ꯭ꯔꯒꯦꯔꯣ
ꯑꯁ ꯈꯟꯗꯦ ꯇꯨꯝꯗꯤ ꯇꯨꯝꯅꯤꯡꯗ꯭ꯗꯤ ꯇꯧꯔꯤꯁꯦ
ꯇꯨꯝꯅꯤꯡꯕꯒꯤ ꯃꯇꯝꯗꫭ ꯍꯦꯜꯂꯦ ꯇꯧꯔꯤꯁꯦ ꯅꯣꯡꯉꯥꯜꯂꯝꯗꯥꯏ ꯇꯨꯝꯒꯅꯤ ꯑꯗꯨ ꯇꯨꯡꯁꯤꯠ ꯐꯥꯗ꯭ꯔꯗꯤ ꯋꯥꯗꫭꯏꯅꯤ ꯇꯧ
ꯑꯁ ꯇꯨꯝꯁꯤꯠ ꯐꯗꯕꯗꯨꯅꯤ ꯋꯥꯕꯖꯤ ꯗ꯭ꯌꯨꯇꯤ ꯍꯥꯏꯔꯁꯨ ꯑꯃ ꯑꯣꯏꯔꯁꯨ ꯅꯪ ꯅꯪꯗꯤ ꯌꯨꯝ ꯐꯥꯟꯕꯀꫭ
ꯄꯥꯟꯗꯔꯤ
ꯎꯝ
ꯑꯁ ꯌꯨꯝ ꯄꯥꯞꯅꯉꯥꯏ ꯋꯥꯈꯜꯒ ꯈꯟꯗꯔꯤꯗ ꯏꯃꯨꯡ ꯌꯦꯡꯉꯤꯉꯩꯗ
ꯑꯗꯨꯁꯨ ꯊꯕꯛ ꯑꯃꯗꯤ ꯑꯣꯏꯕꯅꯤꯍꯦ ꯑꯈꫭꯏꯁꯨ ꯎꯄꯥꯏ ꯂꯩꯇꯦ ꯏꯃꯨꯡꯗ ꯑꯍꯟ ꯑꯣꯏꯔꯕꯅꯤꯅ ꯑꯃ ꯇꯧꯔꯁꯨ ꯑꯍꯟꯗ ꯑꯃ ꯇꯧꯔꯁꯨ ꯑꯍꯟ
ꯅꯣꯏꯗꯤ ꯃꯤ ꯑꯍꯨꯝ ꯈꯛꯇꯪ ꯑꯣꯏꯕꯅꯤꯅ ꯐꯩ ꯑꯩꯈꯣꯏꯗꯤ ꯃꯤ ꯇꯔꯨꯛ ꯑꯣꯏꯕꯅꯤꯅ ꯑꯍꯟ ꯑꯍꯟꯁꯤꯗꯤ ꯌꯥꯝꯃꯦꯗꯣ
ꯍꯧꯖꯤꯛ ꯃꯤ ꯑꯍꯨꯝ ꯑꯣꯏꯕꯗꯣ ꯑꯅꯤꯗꯣ ꯅꯨꯄꯤ ꯑꯃꯅ ꯅꯨꯄꯤ ꯊꯤꯈ꯭ꯔꯦ ꯑꯃꯅ ꯑꯃꯌꯨꯝ ꯄꯥꯟꯈ꯭ꯔꯦ
ꯑꯗꯨꯅꯦ ꯏꯗꯨꯡꯗ ꯑꯩꯅ ‌ꯄꯨꯔꯒ ꯑꯗꯨꯝ ꯎꯄꯥꯏ ꯂꯩꯇꯦ